ꯎ
ꯍꯥꯥ
ꯁꯅꯔ ꯅꯪ ꯑꯃ ꯀꯗꯤ ꯇ ꯍꯒꯦ
ꯅꯠꯇꯦ ꯉꯁꯥꯏꯗꯣ ꯕꯦꯔꯥ ꯆꯠꯄꯗꯨꯒꯤ
ꯅꯗꯤ ꯀꯥꯏꯗ ꯌꯦꯩꯅꯣ
ꯍꯥꯏꯗꯣꯛꯄ ꯌꯥꯗꯦ ꯈꯪꯉꯕꯣ
ꯑ ꯈ
ꯎꯝ ꯑꯁꯤꯁ ꯌꯥꯝꯝꯁꯑ ꯍꯦ
ꯍꯥ ꯅ ꯍꯣꯏꯗ ꯁꯨ ꯌꯥꯝ ꯁꯍ ꯀ ꯄꯥꯗ ꯐꯃ ꯂꯩ
ꯎꯝ ꯀꯅꯥ ꯀꯅꯥ ꯂꯩꯒꯦ
ꯑꯩꯔꯣ ꯑꯁ ꯃꯤ ꯌꯥꯝꯃꯦꯗ ꯃꯤ ꯇꯔꯨꯛꯇꯔꯦ
ꯐꯩꯅꯦ
ꯎ ꯂꯩꯗꯣ
ꯁꯣꯏꯏꯕꯨꯝ ꯣꯁꯥ ꯍꯥꯏ
ꯍꯥꯎ
ꯅꯪꯗꯤ
ꯍꯥꯎꯕꯅꯤꯖ ꯊꯥꯡꯖꯁꯨ ꯂꯩ
ꯅꯪꯗꯤ
ꯑꯩꯣꯏꯗꯤ ꯑꯩꯈꯣꯏꯗꯤ ꯉꯁꯤ ꯁꯟꯗꯦꯅꯤꯅ
ꯐꯖꯅ ꯇꯥꯗꯦ
ꯍꯦꯟ ꯊꯣꯡꯕ ꯆꯥꯏꯕ
ꯅꯨꯡꯇꯤ ꯁꯟꯗꯦꯒꯤ ꯅꯨꯡꯇꯤꯒꯤ ꯌꯦꯟ ꯆꯥꯕ꯭ꯔꯥꯅꯦ
ꯁꯟꯗꯦꯒꯅꯟ ꯑꯦꯟ ꯌꯦ ꯅꯠꯇ꯭ꯔꯒ ꯀꯩꯅꯣ ꯑꯥꯎ
ꯐꯅꯦ ꯑꯗꯨꯗꯤ ꯔꯨꯇꯤꯟ ꯂꯩꯅꯦ ꯅꯣꯏꯒꯤ
ꯑꯗꯨꯅ ꯀꯗꯤ ꯑ ꯑꯣꯄ ꯅꯨꯃꯤꯠꯇꯗꯤ ꯁꯥꯕꯤ ꯌꯥꯗꯦꯗ
ꯀꯩ ꯀꯦ
ꯍꯣꯏꯅ ꯊꯣꯡꯕ ꯏꯟꯁꯥꯡ ꯅꯠꯇꯕꯅꯤꯅ ꯍꯥꯎꯔꯦꯕ
ꯒꯤꯦ ꯇꯗꯦ
ꯑꯣꯏꯣꯏꯗ
ꯎꯝ
ꯑ ꯄꯅꯤꯔ ꯂꯑꯕꯅꯤꯕ
ꯑꯣ ꯑꯗꯨꯒꯤ ꯑꯣꯏꯔꯝ ꯌꯥꯕ꯭ꯔꯣ ꯑ
ꯀꯅꯥꯔꯅꯥꯗꯔꯤꯒꯤ ꯅꯗꯤ
ꯆꯦꯒꯂꯑ ꯌꯥꯏ ꯑꯗꯨ ꯐꯔꯣ ꯅꯪꯗꯤ
ꯑꯩꯒꯤ ꯏꯃꯥꯟꯅꯕꯁꯤꯡꯒ ꯑꯩꯒꯤ ꯏꯌꯥꯝꯕ ꯀ ꯂꯩ
ꯅꯨꯡꯉꯥꯏꯔꯦꯅꯦ
ꯑꯎꯝ ꯁꯤꯗꯤ ꯁꯨꯇꯤꯅꯤꯅ
ꯍꯥ
ꯉꯁꯤꯗꯤ ꯁꯟꯗꯦ ꯑꯣꯏꯕꯅꯤꯅꯀꯣ
ꯎꯝ ꯐꯔꯤꯔꯣ
ꯄꯔꯤ ꯐꯔꯤ ꯑꯣꯏꯌꯦꯒ
ꯑꯣ ꯀꯩ ꯊꯕꯛꯅꯣ
ꯍꯣꯏꯗꯤ ꯊꯕꯛ ꯃꯦꯗꯤꯀꯜꯒꯤ ꯊꯕꯛꯅꯤꯗ ꯃꯦꯗꯤꯀꯁ
ꯐꯥꯏ ꯐꯥꯏ ꯎꯝ
ꯀꯩꯗꯧꯔꯒꯦ
ꯀꯩꯁꯨ ꯇꯧꯔꯦ ꯅꯣꯡꯅꯤꯡꯕꯒꯤ ꯅꯣꯏꯔꯣꯝꯗꯗꯤ ꯅꯣꯡ ꯆꯨꯗ꯭ꯔꯣ
ꯆꯨꯗꯦꯗꯥ ꯑꯥ ꯅꯨꯡꯗꯥꯡꯗꯥꯗꯤ ꯈꯔꯥ ꯆꯨꯔꯝꯃꯦ
ꯈꯔ ꯁꯨꯕ ꯃꯂꯦ
ꯈꯡꯍꯧꯗꯔ꯭ꯦꯗ ꯅꯣꯡꯁꯨꯨꯕꯗꯣ ꯈꯪꯍꯥꯎꯗꯦꯕ ꯇꯨꯃꯤ ꯍꯧꯖꯤꯛ ꯍꯧꯖꯤꯛ ꯍꯧꯖꯤꯛꯄꯨꯗꯤ ꯅꯨꯉꯁꯥ ꯀꯟꯅ ꯁꯔꯤ
ꯅꯨꯡꯊꯤꯜꯁꯨ ꯀꯜꯂꯦ
ꯁꯃꯟꯗꯅꯥ
ꯍꯥꯥ
ꯁꯃꯟꯗꯅꯥꯀꯣ ꯑꯁ ꯇꯨꯝꯕ ꯐꯥꯎ ꯌꯥꯗꯦ ꯗꯦꯕ
ꯎꯝ ꯃꯄꯥꯟ ꯔꯣꯝꯗ ꯑꯣꯏꯔꯝꯒꯅꯤ ꯑꯗꯨꯗꯤ
ꯄꯥꯟꯗ ꯂꯩꯔꯤ ꯂꯩꯔꯤ
ꯑꯣ ꯑꯗꯨꯒꯤ ꯑꯣꯏꯔꯝꯅꯦ ꯁꯥꯃꯟꯕꯒꯤꯗꯣ ꯑ ꯇꯧꯪ
ꯅꯪꯗꯤ ꯀꯔꯤ ꯀꯔꯤ ꯊꯕꯛ ꯇꯧꯔꯤꯒꯦ
ꯊꯕꯛ ꯇꯧꯗꯣꯏꯗꯤ ꯁ꯭ꯀꯨꯜ ꯀꯥꯔꯤꯅꯦ ꯉꯁꯤ ꯁꯟꯗꯦ ꯑꯣꯏꯕꯒꯤ ꯐ꯭ꯔꯤ ꯂꯩꯕꯒꯤ ꯇꯧꯕꯅꯤꯗ
ꯀꯩ
ꯍꯥꯥ
ꯐꯩꯌꯦꯕ ꯄꯨꯡ ꯀꯨꯟ ꯆꯠꯄꯁꯤ
ꯑꯩꯈꯣꯏꯗꯤ ꯊꯕꯛ ꯇꯧꯕꯅꯤꯅ ꯋꯥꯏꯑꯕ
ꯍꯣꯏ ꯍꯣꯏ ꯋꯥꯔꯁꯨ ꯐꯪꯉꯤꯗꯨꯗꯤ ꯑꯃꯗꯤ
ꯀꯅꯥꯗꯦꯗ ꯌꯨꯝꯗ ꯍꯣꯏ ꯀꯥꯕꯅꯤꯅ
ꯁꯤꯖꯤꯟꯅꯕ ꯩꯗꯦꯕ
ꯑ ꯀꯔꯣ ꯃꯃꯟꯗꯣ
ꯀꯣꯏꯗꯤ ꯑꯁ ꯗꯣꯏ ꯍꯥꯇ
ꯇꯔꯥ ꯍꯗ ꯑꯣ ꯃꯄꯥꯟ ꯔꯣꯝꯗꯗꯤ ꯌꯥꯝꯅꯤꯉꯥꯏ ꯃꯥꯜꯂꯦꯍꯦ
ꯏꯟꯀ꯭ꯔꯤꯁ ꯇꯧꯗꯦꯕ ꯑꯩꯈꯣꯏꯒꯤꯗꯣ
ꯑꯣꯏꯗ꯭ꯔꯤꯕꯣ ꯊꯕꯛ ꯇꯧꯕꯗꯣ
ꯁꯍꯤ ꯑ ꯁꯦ ꯁ ꯆꯍꯤꯗ ꯁꯦꯂꯔꯤꯗꯣ ꯏꯟꯀ꯭ꯔꯤꯖ ꯇꯧꯕꯅꯦꯕ
ꯑ ꯑꯣ
ꯊꯥꯗ ꯅꯠꯇꯕ
ꯐꯌꯦ ꯐꯩꯌꯦ
ꯑꯇꯣꯞꯄ ꯑꯃꯨꯛ ꯊꯤꯔ ꯆꯩꯔ ꯈꯟ
ꯎꯝꯝ ꯇꯥꯔꯕ
ꯑꯣ ꯇꯥꯏ ꯇꯥꯏ
ꯀꯣꯏꯕ ꯆꯠꯇ꯭ꯔꯣ
ꯍꯣꯏꯕ ꯆꯤꯗ ꯍꯧꯖꯤ ꯆꯅꯤꯡ ꯆ ꯄꯩꯁ ꯂꯩꯦ
ꯅꯪ ꯊꯕꯛ ꯁꯨꯔꯤꯗꯨꯗꯤ
ꯇꯨꯔꯤꯗꯣ ꯊꯥꯗꯣ ꯂꯥꯞꯄꯅꯤꯅ ꯍ ꯍ ꯐꯪꯗ꯭ꯔꯦ
ꯑꯗꯨꯅꯦ ꯊꯕꯛ ꯁꯨꯕꯁꯤꯡꯗꯤ ꯂꯩꯇꯦ ꯂꯩꯇꯦ ꯂꯩꯇꯦ ꯉꯥꯛꯇꯅꯤ ꯊꯕꯛ ꯁꯨꯗꯕ ꯈꯣꯏꯅ ꯂꯩꯒꯗꯧꯕꯅꯤ
ꯑꯁ ꯂꯩꯗꯕꯒꯤ ꯂꯩꯇꯦ ꯍꯥꯏꯅꯤ ꯇꯥꯏꯔꯦꯤ ꯂꯩꯌꯦ ꯍꯞꯇꯥ ꯑꯃꯗ ꯑꯗꯨꯝ ꯁꯤ ꯂꯩꯕ ꯄꯩꯁꯥ ꯑꯗꯨ
ꯎꯝ
ꯍꯣꯏꯗꯤ ꯑ ꯏ ꯅꯂꯤ ꯃ ꯄꯤ ꯇ ꯄꯩꯗꯦ ꯁꯦꯂꯔꯤꯅ ꯌꯥꯝꯗꯕꯅꯦ ꯄꯥꯟꯁꯗꯤ ꯁꯄꯦꯁꯜ ꯑꯩ ꯇꯗꯤꯁ ꯌꯥꯗꯦ ꯇꯒ
ꯎꯝ
ꯍꯪꯗ ꯑꯩꯒ ꯁꯤꯔ ꯈꯟꯕꯅꯦ
ꯇꯧꯑꯣꯍꯦ ꯋꯥꯕ꯭ꯔꯥꯅꯦ ꯅꯣꯏ ꯊꯕꯛꯇꯣ
ꯋꯥ ꯍꯦ ꯊꯕꯥꯛ ꯇꯥꯎꯕꯨ ꯊ
ꯂꯩꯌꯦꯗꯅ ꯊꯕꯛ ꯇꯧꯔꯁꯨ ꯈꯤꯇꯪ ꯅꯨꯡꯉꯥꯏꯕ ꯊꯕꯛ
ꯄ ꯁꯤꯔ ꯅꯠꯇ ꯊꯣꯛ ꯁꯤꯔ ꯅ
ꯊꯣꯛꯑꯣ ꯊꯣꯛꯑꯣ ꯁꯤꯗꯁꯨ ꯊꯕꯛ ꯌꯥꯝ ꯅꯨꯡꯉꯥꯏ ꯅꯨꯡꯉꯥꯏꯕ ꯂꯩ ꯑꯗꯨꯅ
ꯑꯦ ꯍ ꯅ ꯍꯧꯔꯝꯕꯅꯦꯕꯕ
ꯎꯝ
ꯑꯗꯨꯗꯛ ꯁꯤꯔꯅ
ꯑꯥ
ꯎꯄꯥꯏ ꯂꯩꯇꯦ
ꯂꯥꯏꯔꯕ ꯃꯆꯥ
ꯇꯥꯕ꯭ꯔꯣ
ꯇꯥꯏꯌꯦ ꯇꯥꯏꯌꯦ
ꯍꯌꯦꯡ ꯑꯃꯨꯛ ꯊꯕꯛ ꯆꯠꯀꯅꯤ
ꯑ ꯃꯨꯛ ꯆꯠꯀꯅꯤ ꯍꯥꯏꯌꯦ
ꯎꯝ ꯋꯤꯛꯇ ꯍꯞꯇꯥꯗ ꯀꯌꯥ ꯄꯤꯒꯦ ꯁꯨꯇꯤ ꯄꯤꯗꯦ
ꯁꯟꯗꯦ ꯈꯛ ꯇꯅꯤ
ꯑꯣ
ꯁꯟꯗꯦꯒ
ꯑꯇꯣꯞꯄ ꯅꯨꯃꯤꯠꯇꯗꯤ ꯑꯣꯁ ꯂꯩꯇꯦꯗ
ꯉꯁꯥꯏꯗꯣ ꯑꯗꯨꯗ ꯂꯩꯔꯣ ꯍꯥꯏꯕ ꯅꯪ ꯀꯗꯥꯏꯅ ꯅꯊꯟꯇ ꯀꯅꯥ ꯀꯅꯥ ꯇꯥꯕ꯭ꯔꯣ
ꯑꯣ ꯇꯥꯏ
ꯅꯣꯏ ꯀꯨꯝ ꯍꯩꯅꯧꯗꯤ ꯆꯥꯕ ꯐꯪꯕ꯭ꯔꯣ
ꯑ ꯑꯩ ꯆꯥꯕ ꯐꯪꯗꯦ ꯆꯥꯅꯤꯡ ꯆꯥꯅꯤꯡꯑꯁꯨ ꯎꯄꯥꯏ ꯂꯩꯇꯦ
ꯂꯩꯔꯒ ꯆꯥꯎꯅꯦ
ꯑ ꯆꯥꯏꯅ ꯆꯥꯕꯕꯨꯗꯤ
ꯍꯥꯥ
ꯌꯥꯝ ꯐꯪꯗꯕ ꯍꯥꯏꯇꯥꯔꯦ
ꯏꯁ ꯀꯩꯏꯟꯗ ꯃꯥ ꯂꯩ
ꯃꯣꯏꯒꯤ ꯅꯣꯏꯒꯤꯗꯣ ꯀꯩꯅꯣ ꯇꯧꯋꯦꯕ ꯍꯥꯎꯇꯦꯕ